ꯀꯣ
ꯑ ꯑꯣ ꯑꯧ ꯇꯥꯏꯌꯦ ꯅꯪ ꯅꯪ ꯃꯈꯣꯠ ꯌꯥꯝ ꯇꯞꯄꯦ ꯀꯃꯥꯏꯟ ꯇꯧꯕ꯭ꯔꯣ
ꯑꯩꯒꯤ ꯐꯣꯟ ꯑꯣꯏꯔꯝꯒꯅꯤ ꯇꯥꯔꯕꯣ
ꯇꯥꯔꯦ ꯇꯥꯔꯦ ꯑꯩꯒꯤ ꯃꯈꯣꯟꯗꯤ ꯀꯟꯅ ꯇꯥꯕ꯭ꯔꯥ
ꯅꯪꯒꯤ ꯃꯈꯣꯟꯗꯤ ꯌꯥꯝ ꯀꯜꯂꯦ ꯌꯥꯝ ꯁꯦꯡꯉꯦ
ꯎꯝ ꯑꯩꯅ ꯀꯟꯅ ꯉꯥꯡꯕꯒꯤꯅꯦ
ꯑꯩꯅ ꯂꯥꯎꯠ ꯏꯁꯄꯤꯀꯔ ꯊꯥꯕꯅꯦ ꯑꯩꯈꯣꯏ ꯔꯨꯝꯃꯦꯠ ꯂꯣꯏ ꯇꯥꯔꯝꯃꯅꯤ
ꯀꯩꯅꯣ ꯂꯥꯎꯠ ꯁ꯭ꯄꯤꯀꯔ ꯊꯥꯕ ꯌꯥꯕ꯭ꯔꯣ ꯁꯤꯗꯦ
ꯑꯩꯒꯤꯗꯤ ꯂꯥꯎꯠ ꯏꯁꯄꯤꯀꯔꯗ ꯑꯗꯨꯝ ꯂꯥꯛꯑꯦꯕ ꯐꯣꯟꯁꯦ
ꯑꯣ ꯌꯥꯝ ꯅꯨꯡꯉꯥꯏꯅꯦ ꯑꯗꯨꯗꯤ
ꯑꯥ
ꯑꯩꯈꯣꯏꯒꯤꯗꯤ ꯊꯣꯛꯇꯦ ꯑꯗꯨꯃꯥꯏꯅ
ꯑꯩꯒꯤꯗꯤ ꯑꯗꯨꯝ ꯊꯣꯛꯄꯅꯦ
ꯑꯗꯣ ꯐꯅꯤ ꯕꯣꯏꯅꯗꯤ ꯑꯃ ꯑꯃꯗꯤ ꯍꯥꯏꯕꯅꯦꯕ ꯃꯥ ꯍꯥꯏꯗꯤ ꯎꯝ ꯃꯤ ꯑꯃꯅ ꯀꯣꯜ ꯇꯧꯔꯒ ꯀꯣ
ꯍꯣꯏ
ꯂꯥꯎꯠꯁꯄꯤꯀꯔꯗ ꯊꯝꯃꯒ ꯋꯥꯔꯤ ꯁꯥꯔꯦꯗꯅ
ꯎꯝ
ꯑꯗꯨꯒ ꯑꯩꯈꯣꯏꯅ ꯁꯤꯗ ꯑꯃꯨꯛ ꯋꯥꯔꯤ ꯁꯥꯕ ꯀꯥꯟꯗ ꯂꯥꯎꯠ ꯏꯁꯄꯤꯀꯔꯗ ꯂꯩ ꯍꯥꯏꯌꯦꯕ
ꯑꯣ
ꯑꯗꯨ ꯈꯪꯗꯦ ꯑꯁ ꯐꯅꯤ ꯕꯣꯏꯖꯨꯀꯣ ꯌꯥꯝ ꯀꯩꯅꯣꯗꯤ ꯇꯧꯋꯤꯅꯦ ꯃꯥꯁꯦ ꯐꯥꯒꯤ ꯑꯗꯨꯝ ꯇꯧꯔ ꯂꯩꯒꯅꯤ
ꯎꯝ ꯎꯝ
ꯑꯁꯤꯗ ꯋꯥꯔꯤ ꯁꯥꯕ ꯌꯥꯗꯕ ꯋꯥꯔꯤꯁꯨ ꯄꯪꯁꯥ ꯁꯥꯕꯅꯦ ꯃꯥ
ꯃꯥꯅ ꯍꯥꯏꯕꯅꯦꯕ ꯋꯥꯔꯤ ꯃꯥꯗꯤ ꯌꯥꯝ ꯁꯔꯦ ꯑꯩꯅ ꯑꯩ ꯅꯪꯒꯤꯗꯣ ꯔꯤꯖꯦꯛ ꯆꯠꯀꯅꯤ ꯀꯣ ꯍꯥꯏꯕꯅꯦ
ꯃꯥꯗꯤ ꯄꯪꯍꯥꯏ ꯍꯥꯏꯌꯦꯕꯀꯣ ꯑꯗꯨꯝ ꯋꯥꯔꯤꯕꯨꯗꯤ ꯑꯗꯨꯝ ꯁꯥꯕ ꯅꯨꯡꯉꯥꯏꯕ ꯑꯩꯅ ꯍꯧꯖꯤꯛ ꯑꯗꯨꯝ ꯋꯥꯔꯤ ꯁꯥꯕꯁꯦ ꯅꯪꯒ ꯃꯥꯒ ꯑꯣꯏꯒꯅꯤꯕꯀꯣ ꯑꯇꯣꯞꯄꯗꯤ ꯑꯩ ꯋꯥꯔꯤ ꯄꯥꯛꯅ ꯁꯥꯟꯅꯗꯦꯕ ꯍꯥꯏꯗꯤ ꯑꯗꯨꯝ ꯁꯥꯟꯗꯤ ꯁꯥꯟꯅꯔꯛꯀꯅꯤꯕꯀꯣ ꯅꯪꯗ꯭ꯔꯥꯕꯗꯤ ꯅꯣꯏ
ꯑꯇꯣꯞꯄ ꯑꯣꯈꯦ ꯑꯣꯈꯦ
ꯅꯪ ꯅꯪꯒꯤꯗꯤ ꯋꯥꯔꯤꯗꯤ ꯈꯔ ꯌꯥꯝ ꯁꯥꯔꯝꯃꯅꯤ ꯅꯪꯒꯤꯁꯨ ꯀꯣ
ꯑꯩꯁꯨ ꯋꯥꯔꯤꯄꯨꯗꯤ ꯁꯥꯏꯌꯦ
ꯐꯪꯕꯗꯤ ꯔꯤꯋꯥꯔꯗꯇꯤ ꯐꯪꯕ ꯍꯧꯔꯕꯣ
ꯎꯝ ꯐꯪꯕꯗꯤ ꯐꯪꯉꯦ ꯑꯗꯣ ꯑꯅꯝꯕꯅ ꯀꯩꯅꯣ ꯇꯧꯗꯦꯗ
ꯎꯝ
ꯍꯥꯏꯗꯤ ꯎꯝ ꯎꯝ ꯀꯩꯅꯣ ꯇꯧꯕꯒꯤꯀꯣ ꯋꯥꯔꯤꯗꯣ ꯁꯥꯟ ꯇꯣ ꯑꯩꯅ ꯇꯧꯕ ꯀꯥꯟꯗ ꯃꯣꯏꯅ ꯄꯤꯛ ꯇꯧꯗꯕꯒꯨꯝꯕꯗꯣ ꯑꯗꯨꯒꯨꯝꯕ ꯌꯥꯝ ꯐꯪꯉꯦ ꯑꯩ ꯑꯩꯉꯣꯟꯗ
ꯑꯩꯒ ꯑꯩꯒꯗꯤ ꯑꯗꯨꯝ ꯀꯨꯟꯔꯛ ꯁꯥꯟꯅꯕ ꯌꯥꯅꯤ ꯌꯥꯝ ꯄꯥꯏꯕꯅꯦ ꯃꯤꯗꯤ
ꯅꯪ ꯅꯪꯅ ꯑꯗꯨꯝ ꯇꯧꯔꯛꯑꯅꯤ ꯑꯩ ꯃꯇꯝ ꯈꯔ ꯂꯩꯇꯦ ꯑꯩꯒꯤ ꯂꯣꯏꯔꯅꯤ
ꯍꯣꯏ ꯑꯩꯒꯤꯗꯤ ꯌꯥꯝ ꯄꯥꯏꯕꯅꯤꯅ ꯀꯔꯤꯝꯇ ꯋꯥꯔꯨꯅꯨ ꯑꯗꯨꯒꯤꯗꯤ
ꯅꯪꯅ ꯉꯥꯛꯇ ꯇꯧꯔꯛꯑꯣ ꯑꯩꯅ ꯔꯤꯁꯤꯞ ꯉꯥꯛꯇ ꯇꯧꯒꯦ ꯄꯥ ꯐꯅꯤꯕꯣꯏꯁꯨ ꯑꯗꯨꯝ ꯇꯧꯔꯛꯄꯅꯦꯕꯀꯣ ꯃꯥ ꯃꯥꯁꯨ ꯐ꯭ꯔꯤ ꯂꯩꯔꯒꯗꯤ ꯃꯥꯁꯨ ꯑꯗꯨꯝ ꯇꯧꯔꯛꯄꯅꯤ
ꯄꯥꯏꯔꯝꯅꯦꯍꯦ ꯑꯅꯧꯕ ꯑꯃꯅ ꯇꯧꯔꯒ ꯑꯩꯉꯣꯟꯗꯪ ꯉꯁꯥꯏ
ꯎꯝ ꯃꯥꯟ ꯌꯥꯝꯕꯅꯤ
ꯃꯁꯨ ꯌꯥꯝꯅ ꯄꯥꯏꯌꯦ ꯍꯥꯏꯕꯅꯤ ꯑꯗꯣ ꯅꯕꯥꯅꯤꯅ ꯇꯧꯔꯛꯄ ꯇꯥꯔꯦ ꯑꯇꯣꯞꯄꯗꯤ ꯍꯣꯏ ꯑꯇꯣꯞꯄꯁꯨ ꯑꯗꯨꯝ ꯈꯪꯅꯕ ꯂꯩ ꯑꯗꯨ ꯑꯣꯏꯔꯁꯨ ꯃꯣꯏꯒꯅ ꯑꯃꯨꯛ ꯌꯥꯝ ꯀꯩꯅꯣ ꯇꯧꯗꯕꯀꯣ
ꯑꯥ ꯍꯣ ꯄꯨꯁꯟꯒꯣ
ꯍꯥꯏ
ꯆꯧꯁꯂꯥꯛ ꯑꯩ ꯑꯥ
ꯇꯥꯕꯣ
ꯑ ꯇꯥꯏ
ꯑꯗꯨ ꯅꯪꯅ ꯋꯥꯔꯤ ꯁꯥꯟꯅꯔꯛꯄꯗ ꯑꯗꯨꯝ ꯋꯥꯔꯤ ꯁꯥꯟꯅꯕ ꯅꯨꯡꯉꯥꯏꯕ꯭ꯔꯣ
ꯑꯥ ꯑꯩ ꯆꯥꯛ ꯆꯥꯈꯤꯒꯦ ꯀꯣ ꯁꯤꯗ ꯅꯠꯇꯦ ꯁꯤꯗ ꯍꯨꯏꯁ ꯊꯣꯡꯕ ꯑꯗꯨ ꯍꯨꯏ ꯁꯥ ꯊꯣꯡꯕ ꯍꯨꯏꯁꯥ ꯊꯣꯡꯕꯀꯣ
ꯑꯥ
ꯑꯗꯣ ꯍꯨꯏꯁꯥ ꯆꯥꯗꯕ ꯄꯥꯔꯇꯤꯁꯤꯡꯗꯣ ꯍꯧꯖꯤꯛ ꯆꯥꯔꯁꯤꯅ ꯍꯥꯏꯕꯗꯨꯒꯤ ꯑꯩꯁꯤ ꯑꯩ ꯍꯨꯏꯁ ꯑꯩ ꯍꯨꯏꯁꯥ ꯆꯥꯗꯕꯗꯣꯏꯅꯤꯗ ꯁꯎꯕꯥꯥ ꯌꯥꯗꯦꯍꯦ ꯑꯩꯅ ꯇꯧꯔꯛꯄꯅꯦ ꯀꯩꯝꯇ ꯀꯥꯏꯗꯦ ꯎꯝ ꯇꯝꯃꯦꯀꯣ
ꯆꯥꯎꯁ